ꯍꯜꯂꯣ
ꯎꯝ ꯎ ꯑ ꯇꯥꯕ꯭ꯔꯣ
ꯇꯥꯏ ꯇꯥꯢ ꯆꯞ ꯆꯞ ꯃꯥꯟꯅꯅ ꯍꯥꯏꯖꯤꯟꯅꯒꯨꯝꯁꯤ ꯌꯥꯔꯤꯉꯩ ꯋꯥ ꯉꯥꯡꯕꯗ ꯐꯕꯞ ꯊꯨꯅ ꯉꯥꯡꯕꯤꯔꯛꯎ
ꯐꯒꯗꯤ ꯐꯒꯅꯤ ꯑꯩꯈꯣꯏꯒꯤ ꯍꯥꯟꯅꯒꯤ ꯀꯝꯕꯦꯛꯇꯨ ꯂꯥꯛꯅꯕ ꯍꯣꯠꯅꯁꯤ
ꯎꯝ ꯅꯪ ꯌꯥꯝꯅ ꯍꯩꯖꯤꯜꯂꯛꯇꯕ ꯑꯃ ꯇꯧꯁꯤꯜꯂꯛꯑꯦ
ꯑꯩꯗꯣ ꯋꯥꯈꯜ ꯂꯥꯡꯐꯥꯡ ꯈꯔ ꯈꯜꯂꯛꯄꯒꯤꯅꯤ ꯉꯥꯛꯄꯤꯒꯅꯤ ꯃꯁꯤꯗꯒꯤꯗꯤ ꯍꯥꯟꯅꯒꯤ ꯑꯗꯨꯃꯥꯏꯅ ꯑꯗꯨꯝ ꯇꯧꯔꯛꯂꯒꯦ ꯑꯩꯈꯣꯏꯒꯤ ꯀꯣꯟꯅ ꯇꯥꯡꯕ ꯄꯥꯏꯔꯨꯕꯒꯤ ꯃꯔꯥꯅꯤ ꯄꯥꯏꯅꯤꯡꯈꯣꯗꯅ ꯍꯥꯏꯕꯁꯦ ꯍꯥꯏꯅꯤꯡꯕ ꯍꯥꯏꯕ ꯇꯥꯔꯦꯅꯦ ꯑꯣ ꯍꯥꯏꯔꯗꯤ ꯌꯥꯔꯣꯏ ꯃꯔꯝꯗꯤ ꯃꯗꯨꯝ ꯈꯠꯅꯕ ꯍꯧꯕ ꯑꯣꯏꯅ ꯊꯣꯛꯂꯛꯀꯅꯤ
ꯈꯪꯗ꯭ꯔꯦꯗ ꯇꯧꯔꯤꯁꯦ
ꯀꯔꯤ ꯀꯔꯤ ꯑꯥ ꯀꯔꯤ ꯀꯔꯤ ꯃꯊꯦꯡꯅꯗꯤ ꯆꯥꯕꯤꯔꯛꯒꯦ ꯉꯁꯤ ꯅꯨꯡꯗꯥꯡꯒꯤ ꯆꯥꯛ ꯏꯁꯤꯡꯒ ꯑꯗꯨ ꯎ ꯅꯧꯕꯤꯗꯔꯕ꯭ꯔꯥ ꯀꯃꯥꯏꯅ ꯇꯧꯋꯤ
ꯏꯟꯖꯥꯡ ꯃꯊꯦꯜꯒꯤ ꯌꯥꯝ ꯀꯟꯅ ꯇꯧꯗ꯭ꯔꯗ ꯏꯆꯝ ꯆꯝꯅ ꯏꯔꯣꯟꯕ ꯑꯃ ꯇꯧꯔꯒ ꯑꯗꯨꯝ ꯄꯆꯥ ꯑꯃ ꯆꯥꯔꯦ ꯍꯥꯏꯇꯥꯔꯦ ꯉꯁꯤꯒꯤꯗꯤ
ꯅꯣꯏꯗꯤ ꯀꯩꯀꯩ ꯆꯥꯔꯦ
ꯎꯝ ꯑ ꯑꯩꯈꯣꯏꯒꯤꯗꯤ ꯁꯨꯝ ꯇꯧꯋꯦ ꯉꯁꯤꯁꯦ ꯌꯥꯝ ꯍꯥꯎꯔꯨꯕ ꯏꯟꯖꯥꯡ ꯆꯥꯔꯨꯕꯒꯤꯗꯤ ꯅꯠꯇꯦ ꯑꯩꯈꯣꯏ ꯆꯦꯡꯕꯥ ꯊꯣꯡꯐꯝ ꯑꯃꯒ ꯉꯥ ꯊꯣꯡꯐꯝ ꯑꯃꯒ ꯑꯩꯈꯣꯏꯒꯤ ꯀꯩ ꯍꯥꯢꯅꯤ ꯌꯦꯟ ꯑꯃꯒ ꯇꯧꯔꯒ ꯑꯣꯛ ꯃꯆꯥ ꯑꯃꯒ ꯇꯧꯔ ꯂꯣꯏꯁꯤꯟꯈ꯭ꯔꯦ ꯍꯥꯏꯇꯥꯔꯦꯅꯦ
ꯁꯣꯝꯁꯦ ꯍꯣꯇꯦꯜꯒ ꯐꯝꯕꯤꯕ꯭ꯔꯣ ꯅꯣꯏꯁꯤꯦ ꯀꯃꯥꯏꯅ ꯇꯧꯏ
ꯅꯠꯇꯦ ꯁꯨꯝ ꯏꯆꯝ ꯆꯝꯅ ꯉꯁꯤꯗꯣ ꯑꯩꯈꯣꯏꯒꯤ ꯏꯃꯨꯡ ꯃꯅꯨꯡꯗꯒꯤꯗꯤ ꯁꯨꯝ ꯆꯥꯛ ꯆꯥ ꯍꯩꯖꯥꯟꯅꯕ ꯍꯥꯏꯇꯥꯔꯦꯅꯦ ꯑꯩꯈꯣꯏ ꯃꯥꯒ ꯑꯩꯈꯣꯏ ꯕꯥꯒ ꯑꯩꯒ ꯑꯗꯨ ꯏꯆꯝ ꯁꯝꯅ ꯁꯨꯝ ꯑꯗꯨꯃꯥꯏꯅ ꯇꯧꯔ ꯂꯣꯏꯁꯤꯟꯈꯤꯕꯅꯤꯗꯥ ꯕꯔꯣ
ꯑꯣ ꯀꯩꯁꯨ ꯀꯥꯏꯗꯦ ꯀꯩꯁꯨ ꯀꯥꯏꯗꯦ ꯀꯒꯞꯄꯨꯗꯤ ꯅꯠꯇꯦꯗ ꯁꯣꯝꯒꯤꯁꯦ ꯈꯪꯉꯦ ꯁꯨꯝ ꯉꯥꯛꯆꯥꯎ ꯊꯦꯛꯄ ꯑꯗꯨꯅꯤ ꯀꯩꯁꯨ ꯀꯥꯏꯗꯦ ꯍꯣꯠꯅꯕꯤꯌꯨ ꯆꯥꯕꯤꯌꯨ ꯎꯝ ꯀ꯭ꯔꯤꯄꯥꯅꯤ
ꯌꯥꯅꯤꯉꯣ ꯑꯩꯒꯤ ꯍꯣꯏ ꯃꯤꯅꯕꯨꯗꯤ ꯒꯞꯅꯦ ꯈꯜꯂꯝꯕ ꯌꯥꯏ ꯑꯗꯨꯕꯨ ꯅꯠꯆꯗꯦ ꯑꯩ ꯁꯤꯈꯤ ꯇ ꯑꯈꯤ ꯇ ꯊꯁ ꯍꯕꯅꯤ ꯋꯥꯔꯧꯕꯤꯔꯣꯏ ꯃꯁꯤꯒꯤꯗꯃꯛꯇ ꯑꯩꯈꯣꯏ ꯃꯔꯤ ꯂꯩꯅꯔꯤꯕꯁꯤꯡꯅꯁꯨ ꯑꯩꯈꯣꯏ ꯉꯥꯛꯄꯤꯒꯅꯤ ꯗꯣ ꯉꯁꯤꯒꯤ ꯈꯣꯏ ꯃꯔꯨꯞꯇ ꯕꯣꯟ ꯇꯧꯔꯛꯄ ꯍꯥꯏꯗꯤ ꯏꯈꯪ ꯈꯪꯍꯧꯗꯅ ꯉꯁꯥꯏꯒꯁꯨ ꯇꯧꯔꯛꯇꯦ ꯏꯈꯪ ꯈꯪꯍꯧꯗꯅ ꯍꯧꯖꯤꯛꯇꯁꯨ ꯇꯧꯔꯛꯑꯃꯦꯗ ꯏꯈꯪ ꯈꯪꯍꯧꯗꯅ ꯍꯣꯏ ꯐꯣꯟ ꯇꯧꯔꯛꯄꯁꯦ ꯁꯨꯝ ꯋꯥꯔꯤ ꯋꯥꯇꯥꯏ ꯑꯃ ꯇꯧꯖꯦꯅ ꯇꯧꯔꯛꯄꯅꯦ ꯑꯗꯣ ꯃꯔꯨꯞꯁꯦ ꯁꯪꯕ꯭ꯔꯣ ꯀꯃꯥꯏꯅ ꯇꯧꯒꯦ ꯊꯕꯛ ꯏꯟꯒꯥꯡꯒ ꯆꯤꯟꯕ꯭ꯔꯣ
ꯊꯕꯛꯇꯤ ꯌꯥꯁꯤꯗ ꯁ ꯋꯥꯗꯗꯤ ꯍꯟꯗꯛꯁꯤ ꯇꯨꯝꯕꯁꯤꯐꯥꯎꯗ ꯑꯩꯗꯤ ꯊꯥ ꯑꯃ ꯁꯨꯇꯤ ꯂꯧꯊꯣꯛꯑꯒ ꯃꯊꯪ ꯊꯥꯗ ꯐꯨꯒꯠꯄ ꯌꯥꯔꯤꯅ ꯈꯟꯖꯜꯂꯛꯑꯕꯅꯤ ꯑꯗꯣ ꯀꯩꯁꯨ ꯀꯥꯏꯗꯦ ꯃꯔꯨ ꯑꯣꯏꯕ ꯋꯥꯔꯤ ꯋꯥꯇꯥꯏꯒꯤ ꯑꯣꯏꯔꯗꯤ ꯑꯩꯗꯤ ꯃꯇꯝ ꯄꯨꯝꯅꯃꯛꯇ ꯊꯣꯡ ꯂꯥꯎꯅ ꯇꯧꯖꯔꯤ
ꯑꯣꯏ ꯊꯣꯡꯗ ꯌꯥꯝ ꯂꯥꯎꯅꯁꯨ ꯍꯥꯡꯇꯣꯛꯄꯤꯒꯅ ꯆꯪꯍꯟꯅꯤꯡꯗꯕ ꯃꯤ ꯆꯪꯉꯛꯄꯁꯨ ꯌꯥꯎ ꯍꯥꯏꯖꯔꯤꯕꯀꯣ ꯍꯣꯛ ꯀ ꯐꯔꯦ ꯃꯣꯏ ꯅꯁꯨ ꯑꯩꯈꯣꯏꯒꯤ ꯊꯣꯡ ꯍꯥꯡꯇꯣꯛꯄꯤꯔꯕꯅꯤꯅ ꯑꯩ ꯑꯗꯨꯝ ꯆꯪꯖꯔꯛꯀꯦ ꯋꯥꯔꯤ ꯋꯇꯥꯏꯁꯨ ꯑꯗꯨꯝ ꯇꯧꯁꯤ ꯑꯗꯣ ꯉꯁꯤꯗꯤ ꯑꯩꯈꯣꯏꯒꯤ ꯁꯥꯟꯅ ꯈꯣꯠꯅꯕꯒꯤ ꯍꯤꯔꯝꯗ ꯍꯥꯏꯇꯥꯔꯦ ꯁꯥꯟꯅ ꯈꯣꯠꯅꯕꯅ ꯑꯩꯈꯣꯏꯒꯤ ꯃꯃꯥꯡꯗ ꯁꯥꯟꯅꯈꯤꯕ ꯑꯗꯨꯒꯤ ꯅꯨꯃꯤꯠꯇꯤꯀꯣ ꯍꯧꯖꯤꯛ ꯁꯥꯟꯅꯗ꯭ꯔꯤꯒꯤꯁꯤꯅ ꯑꯩꯈꯣꯏꯒꯤ ꯑꯗꯣꯝꯒꯤ ꯋꯥꯈꯟꯗ ꯂꯩꯕ ꯍꯥꯏꯗꯤ ꯃꯈꯥ ꯇꯥꯅ ꯁꯥꯟꯅꯔꯤ ꯈꯣꯠꯀꯦ ꯈꯜꯂꯛꯄ ꯈꯣꯠꯄ ꯁꯤ ꯀꯩ ꯋꯥꯈꯟꯗꯒꯤ ꯈꯜꯂꯛꯏꯅꯣ ꯍꯥꯏꯗꯤ ꯉꯍꯥꯟ ꯅꯍꯥꯟꯒ ꯑꯩꯈꯣꯏꯒꯤ ꯁꯨꯃꯥꯏꯅ ꯇꯧꯁꯤꯅ ꯑꯃꯨꯛ ꯑꯣꯟꯊꯔꯝꯂꯒ ꯑꯥ ꯁꯤ ꯑꯃꯨꯛ ꯁꯥꯟꯅꯔꯛꯑꯒꯦ ꯀꯥꯏꯅ ꯑꯃꯨꯛ ꯈꯜꯂꯛꯏꯁꯦ ꯀꯩ ꯋꯥꯈꯟꯗꯩꯅꯣ ꯀꯃꯥꯏ ꯀꯃꯥꯏꯅ ꯇꯧꯕꯅꯣ ꯆꯦꯗꯥꯪꯅ ꯊꯪꯗꯅꯤ
ꯑꯥ ꯑꯩ ꯋꯥꯔꯤꯖꯦ ꯇꯦꯟꯇꯛꯅ ꯗꯒꯤ ꯈꯤꯇꯪ ꯍꯦꯟꯇꯣꯛꯑꯒ ꯁꯥꯡꯇꯛꯅ ꯊꯝꯖꯔꯛꯀꯦ ꯇꯁꯦꯡꯕꯗꯤ ꯑꯩꯒꯤ ꯄꯨꯟꯁꯤꯁꯦ ꯏꯇꯥꯎ ꯃꯔꯨꯞ ꯃꯔꯨꯞ ꯍꯥꯏꯇꯔꯦꯀꯣ ꯑꯩꯒꯤ ꯄꯨꯟꯁꯤꯁꯤ ꯀꯩꯅꯣꯅ ꯖꯤꯝ ꯍꯥꯏꯕ ꯃꯁꯥꯟꯅ ꯑꯁꯤꯅ ꯆꯤꯡꯈꯠꯄꯤꯔꯛꯄꯅꯦ ꯍꯥꯏꯇꯥꯔꯦ ꯀꯣꯂꯦꯖ ꯀꯥꯔꯤꯉꯩ ꯃꯇꯝ ꯃꯇꯝꯗ ꯑꯗꯨꯐꯥꯎꯗ ꯏꯁꯁꯤ ꯏꯟ ꯀꯟꯗꯕ ꯑꯗꯒꯤ ꯏꯃꯥꯡ ꯊꯣꯛꯄ ꯀꯤꯕ
ꯑꯗꯒꯤ ꯑ ꯏꯁꯥꯗ ꯀꯩꯍꯥꯏꯇꯔꯦ ꯁꯦꯜꯐ ꯀꯟꯐꯤꯗꯦꯟꯁ ꯂꯩꯇꯕꯒ ꯍꯥꯏꯕꯗꯣ ꯑꯗꯨꯃꯥꯏꯅ ꯑꯣꯏꯔꯝꯕ ꯃꯤꯁꯛ ꯑꯃꯅꯤ ꯑꯗꯨꯒ ꯏꯁꯥꯅ ꯏꯁꯥꯒꯤ ꯐꯤꯕꯝꯁꯤ ꯌꯦꯡꯖꯕꯗ ꯍꯥꯏꯗꯤ ꯀꯅꯥꯒꯨꯝꯕ ꯈꯔꯅ ꯃꯤ ꯃꯁꯛ ꯐꯖꯕ ꯌꯦꯡꯉꯤ ꯀꯅꯥꯒꯨꯝꯕ ꯈꯔꯅ ꯃꯤꯒꯤ ꯃꯁꯥ ꯐꯖꯕ ꯁꯕꯥꯟ ꯐꯖꯕ ꯌꯦꯡꯉꯤ ꯅꯨꯄꯥ ꯑꯣꯏꯒꯦꯔꯥ ꯅꯨꯄꯤ ꯑꯣꯏꯒꯦꯔꯥ ꯑꯗꯨꯕꯨ ꯃꯤꯖꯤꯡꯗꯨꯒ ꯑꯩꯒ ꯋꯥꯈꯜ ꯃꯥꯟꯅꯗꯦ ꯑꯩ ꯈꯔꯁꯨ ꯂꯩꯔꯝꯕ ꯌꯥꯏ ꯑꯗꯨꯕꯨ ꯑꯩꯗꯤ ꯑꯩꯒꯤ ꯏꯁꯥꯒꯤ ꯁꯛꯐꯝ ꯅꯠꯇ꯭ꯔꯒ ꯑꯩꯒꯤ ꯏꯁꯥꯒꯤ ꯄꯥꯝꯕꯣꯝ ꯑꯣꯏꯒꯦꯔꯥ ꯐꯤꯕꯝ ꯍꯥꯏꯗꯤ ꯊꯕꯥꯛ ꯑꯣꯏꯒꯦꯔꯥ ꯂꯦꯡꯖꯨꯝ ꯑꯣꯏꯒꯦꯔꯥ ꯌꯥꯝ ꯌꯦꯡꯕꯗ ꯑꯩꯗꯤ ꯄꯦꯟꯖꯗꯕꯗ ꯑꯗꯨꯝ ꯍꯥꯏꯗꯤ ꯏꯁꯥꯥꯁꯤ ꯏꯟꯁꯤꯀ꯭ꯌꯨꯔꯤꯇꯤ ꯗꯤꯟ ꯊꯟꯕ ꯍꯥꯏꯇꯥꯔꯦꯀꯣ ꯋꯥꯍꯩꯁꯦ ꯃꯩꯇꯩꯂꯣꯟꯗ ꯂꯩꯗꯅ ꯍꯥꯏꯗꯤ ꯏꯁꯥꯁꯦ ꯌꯦꯡꯉꯨ ꯌꯦꯡꯉꯨꯕ ꯃꯐꯝ ꯈꯨꯗꯤꯡꯃꯛ ꯏꯁꯥꯥꯁꯦ ꯑꯄꯦꯟꯕ ꯑꯃꯇ ꯑꯣꯏꯖꯗꯕ ꯍꯥꯏꯇꯥꯔꯦ ꯃꯇꯝꯖꯤꯗ ꯑꯥ ꯏꯋꯥꯠꯇ ꯋꯥꯠ ꯍꯥꯏꯇꯥꯔꯦ ꯑꯗꯒꯤ ꯀꯅꯥꯒꯨꯝꯕ ꯑꯃꯗ ꯍꯦꯛ ꯍꯥꯏꯔꯨꯒꯦ ꯍꯥꯏꯕꯗꯤ ꯁꯨꯝ ꯄꯥꯈꯪ ꯑꯣꯏꯕꯅꯤꯅ ꯁꯨꯝ ꯈꯪꯅꯤꯡ ꯈꯪꯍꯅꯤꯡꯕ ꯈꯣꯠꯅꯤꯡꯕ ꯇꯧ ꯇꯥꯔꯒꯁꯨ ꯏꯁꯥꯁꯤꯗ ꯀꯤꯊꯤ ꯀꯩꯔꯨꯝꯝ ꯇꯧꯕ ꯑꯗꯒꯤ ꯌꯥ ꯌꯥꯔꯣꯏ ꯍꯥꯏꯕꯒꯤ ꯋꯥꯈ ꯈꯗꯤ ꯍꯧꯕꯒ ꯑꯗꯨꯝ ꯈꯟꯖꯕ ꯍꯥꯏꯇꯥꯔꯦ
ꯑꯗꯨ ꯈꯛꯇꯗꯤ ꯅ ꯑꯗꯨꯅ ꯃꯌꯥꯝ ꯂꯩꯈꯔꯦ ꯑꯗꯨ ꯇ ꯇꯦꯟꯁꯤꯟꯖꯔꯛꯑꯒꯦ ꯃꯌꯥꯝꯗꯨꯒꯤ ꯃꯇꯥꯡꯗ ꯑꯩꯁꯦ ꯏꯃꯥꯟꯅꯕ ꯑꯃꯅ ꯌꯩ ꯈꯨꯠꯁꯤ ꯄꯥꯏꯔꯒ ꯆꯤꯡꯉꯒ ꯌꯣꯠꯁꯤ ꯁꯥꯟꯅꯔꯝꯕꯗꯒꯤ ꯑꯩꯁꯤ ꯇꯁꯦꯡꯅ ꯑꯩ ꯁꯤꯃ ꯁꯥꯟꯅꯔꯦꯅ ꯑꯩ ꯑꯗꯨ ꯐꯪꯉꯦ ꯑꯗꯥ ꯐꯪꯉꯦ ꯍꯥꯏꯕ ꯅꯠꯇꯦ ꯏꯁꯥꯗ ꯍꯥꯏꯗꯤ ꯆꯥꯕ ꯊꯛꯄꯗ ꯑꯣꯏꯇꯥꯔꯁꯨ ꯇꯨꯝꯕ ꯆꯥꯕ ꯇꯨꯝꯕꯒꯤ ꯃꯇꯝ ꯑꯣꯏꯇꯥꯔꯁꯨ ꯁꯦꯠꯇꯣꯛ ꯆꯥꯊꯣꯔꯛꯄꯗ
ꯎꯝ
ꯉꯥꯡꯊꯣꯔꯛꯄꯗ ꯆꯠꯂꯛꯄꯗ ꯃꯤꯠꯌꯦꯡꯗ ꯅꯥꯏꯌꯦꯡꯗ ꯑꯍꯣꯡꯕ ꯀꯌꯥ ꯑꯃ ꯂꯥꯛꯑꯦ ꯍꯥꯏꯇꯥꯔꯦ ꯂꯥꯏꯔꯤꯛ ꯄꯥꯅꯤꯡꯕꯗ ꯑꯣꯏꯒꯦꯔꯥ ꯃꯤꯔꯛ ꯇꯤꯟꯕꯗ ꯑꯣꯏꯒꯦꯔꯥ ꯌꯥꯝ ꯊꯤꯅ ꯑꯍꯣꯡꯕ ꯂꯥꯛꯑꯦ ꯑꯗꯨꯅ ꯉꯔꯥꯡ ꯅꯍꯥꯟꯁꯤ ꯑꯩꯁꯤ ꯁꯥꯟꯅꯕꯁꯦ ꯑꯃꯨꯛ ꯆꯠꯄꯅꯦ ꯑꯗꯨꯗ ꯍꯣꯏ ꯃꯤꯅ ꯑꯗꯨ ꯉꯥꯡꯉꯦ ꯑꯥꯗ ꯉꯥꯡꯉꯦ ꯑꯗꯨꯗꯤ ꯇꯣꯉꯥꯟꯕ ꯑꯗꯨꯅ ꯉꯥꯏꯍꯥꯛꯀꯤꯅꯤ ꯑꯗꯨꯅ ꯁꯨꯝ ꯄꯩꯁꯥꯗꯤ ꯄꯪꯇꯤꯡ ꯇꯤꯡꯕ ꯆꯠꯂꯤꯅꯦꯅ ꯄꯪꯆꯠ ꯆꯠꯄ ꯑꯗꯨꯒ ꯍꯛꯆꯥꯡꯗꯤ ꯏꯐ ꯐꯠꯇꯕ ꯑꯗꯒꯤ ꯃꯗꯨꯅ ꯍꯌꯦꯡꯋꯥꯏ ꯀꯔꯤ ꯀꯥꯟꯅꯗꯣꯏꯅꯣ ꯍꯥꯏꯕ ꯋꯥꯍꯪ ꯂꯥꯛꯄ ꯑꯗꯨꯅ ꯇꯧꯅꯤꯅ ꯇꯧꯔꯒꯗꯤ ꯌꯧꯗ꯭ꯔꯃꯁꯨ ꯑꯩꯅ ꯃꯗꯨꯃꯛ ꯊꯣꯛꯄꯗ ꯂꯧꯍꯧꯗ꯭ꯔꯒꯁꯨ ꯍꯛꯆꯥꯡ ꯐꯕꯗꯨꯅ ꯅꯨꯡꯉꯥꯏꯖꯕ ꯑꯃꯁꯨꯡ ꯃꯗꯨꯅ ꯍꯧꯖꯤꯛ ꯃꯇꯝꯗꯤ ꯆꯥꯎꯈꯠꯂꯅꯤꯅ ꯁꯣꯁꯤꯌꯦꯜ ꯃꯦꯗꯤꯌꯥꯗ ꯀꯩꯗ ꯄꯩꯁꯥ ꯇꯥꯟꯕ ꯌꯥꯕ ꯑꯃ ꯊꯣꯛꯂꯛꯑꯦꯗꯅ ꯃꯔꯨꯞ ꯀꯣ
ꯎꯝ
ꯑꯗꯨꯗꯨꯅ ꯃꯗꯨꯅ ꯃꯤꯔꯛ ꯊꯤꯟꯕꯗ ꯈꯣꯠꯄꯗ ꯑꯃ ꯑꯃ ꯃꯊꯪ ꯃꯊꯪ ꯍꯛꯆꯥꯡ ꯐꯔꯕꯗꯤ ꯑꯣꯏ ꯁꯥꯕꯨ ꯌꯦꯡꯕ ꯅꯨꯡꯉꯥꯏꯔꯒꯗꯤ ꯃꯊꯪ ꯃꯊꯪ ꯑꯗꯨꯝ ꯂꯥꯛꯀꯅꯤ ꯑꯩꯅ ꯑꯗꯨꯝ ꯈꯟꯖꯕ ꯍꯛꯆꯥꯡ ꯃꯤꯑꯣꯏꯕ ꯑꯃꯒꯤ ꯍꯥꯏꯗꯤ ꯅꯨꯄꯥ ꯑꯃꯒꯤꯒꯤ ꯄꯨꯟꯁꯤꯗ
ꯃꯁꯥꯅ ꯀꯗꯥꯏ ꯐꯥꯎꯕ ꯉꯝꯃꯤ ꯃꯁꯥꯁꯤ ꯀꯗꯥꯏ ꯐꯥꯎꯕ ꯁꯦꯝꯕ ꯉꯝꯃꯤ ꯍꯥꯏꯕꯅ ꯍꯥꯏꯕꯁꯤ ꯈꯪꯖꯗꯕꯤꯗ ꯃꯍꯥꯛꯀꯤ ꯄꯨꯟꯁꯤꯁꯦ ꯂꯣꯏꯁꯤꯟꯈꯤꯕ ꯇꯥꯔꯒꯗꯤ ꯃꯄꯨꯡ ꯐꯥꯗꯕ ꯑꯩꯈꯣꯏꯒꯤ ꯅꯤꯡꯊꯧ ꯑꯣꯏꯕ ꯉꯝꯈꯤꯗꯕ ꯎꯃꯪꯒꯤ ꯂꯥꯏꯌꯣꯟꯒꯨꯝꯕ ꯑꯩꯈꯣꯏ ꯅꯣꯡꯁꯥꯒꯨꯝꯕꯅꯤꯅ ꯄ꯭ꯔꯃꯥꯟ ꯇꯧꯅꯩ ꯍꯥꯏꯇꯥꯔꯦꯀꯣ ꯑꯗꯨꯒꯤ ꯑꯩꯅ ꯈꯟ ꯅꯤꯡꯖꯔꯛꯄꯗꯒꯤ ꯑꯩꯁꯦ ꯌꯥꯝ ꯀꯟꯅ ꯍꯣꯠꯅꯅꯤꯡꯉꯛꯄ ꯑꯃ ꯐꯥꯎꯕꯩꯅꯤ
ꯃꯔꯨꯞ ꯊꯝꯕꯤꯔꯁꯤ ꯌꯥꯝ ꯇꯥꯕ ꯅꯨꯡꯉꯥꯏ ꯑꯩꯈꯣꯏꯒꯤ ꯂꯤꯂꯥꯗ꯭ꯔꯕꯥꯗꯤ ꯋꯥꯔꯤꯒꯨꯝꯕꯗꯤ ꯍꯥꯏꯕꯗꯤ ꯍꯣꯏ ꯏꯈꯪ ꯈꯪꯍꯧꯗꯅ ꯍꯣꯏ ꯍꯣꯡꯡꯂꯛꯈꯤꯕ ꯃꯔꯨꯞꯇꯨ ꯋꯥꯈꯜꯂꯣꯟꯅꯤ ꯑꯩꯁꯨ ꯑꯉꯛꯄ ꯄꯣꯛꯏ ꯃꯔꯝꯗꯤ ꯉꯔꯥꯡ ꯉꯍꯥꯛꯗ ꯑ ꯋꯥꯔꯤ ꯑꯃ ꯋꯥꯍꯩ ꯋ ꯊꯕꯛ ꯑꯃ ꯄꯥꯡꯊꯣꯛꯁꯦꯅ ꯍꯥꯏꯅꯔꯝꯂꯒ ꯑꯩ ꯑꯩ ꯈꯤꯇꯪ ꯈꯍꯧꯗꯅ ꯍꯥꯏꯗꯤ ꯉꯁꯤ ꯉꯔꯥꯡ ꯈꯛꯇ ꯃꯔꯨꯞꯅ ꯁꯨꯃꯥꯏꯅ ꯇꯧꯔꯅꯤ ꯍꯥꯏꯕ ꯆꯍꯤꯒꯤꯁꯨ ꯑꯉꯛꯄ ꯐꯥꯎꯋꯦ ꯐꯣꯟ ꯀꯛ ꯇꯧꯔꯛꯒ ꯑꯦ ꯁꯤ ꯇꯧꯔꯅꯤ ꯊꯣꯛꯑꯅꯤ ꯈꯣꯠꯂꯅꯤ ꯌꯥ ꯍꯥꯏꯄꯗ ꯊꯃ‌ꯣꯏꯗꯁꯨ ꯌꯥꯝ ꯉꯛꯄꯑꯃ ꯄꯥꯎꯋꯦ ꯑꯥ ꯀꯩꯁꯨ ꯀꯥꯏꯗꯦ ꯍꯣꯠꯅꯕ ꯌꯥꯏ ꯃꯤ ꯃꯤꯒꯤ ꯑꯄꯥꯝꯕꯅꯦ ꯀꯩꯁꯨ ꯀꯥꯏꯗꯦ ꯑꯗꯨ ꯍꯣꯠꯅꯕꯗꯁꯨ ꯀꯩꯁꯨ ꯀꯥꯏꯗꯦ ꯀꯩ ꯑꯇꯩ ꯊꯕꯛꯁꯨ ꯀꯥꯏꯗꯅꯕ ꯇꯧꯔ ꯂꯣꯏꯔꯦ ꯀꯩꯁꯨ ꯀꯥꯏꯗꯦ ꯃꯔꯨ ꯍꯣꯠꯅꯕꯤꯌꯨ ꯂꯩꯅꯕꯤꯌꯨ ꯑꯩ ꯁꯤꯗꯒꯤ ꯁꯨꯝ ꯇꯦꯛ ꯇꯦꯛ ꯋꯥꯐꯀꯤꯡ ꯆꯦꯟꯕ ꯈꯣꯠꯄ ꯍꯥꯏꯗꯤ ꯍꯥꯏꯗꯤ ꯆꯦꯡꯅꯤ ꯀꯥꯎꯕꯤ ꯈꯣꯠꯄꯤ ꯈꯔ ꯑꯗꯨꯝ ꯎ ꯇꯧꯖꯔꯤ ꯍꯥꯏꯇꯥꯔꯦ ꯁꯥꯟꯅꯕꯒꯤ ꯂꯝꯁꯤꯗꯣ ꯂꯥꯛꯄꯁ ꯑꯩꯈꯣꯏ ꯃꯔꯨꯞ ꯑꯣꯏꯅꯗꯤ ꯍꯥꯏꯕꯤꯈ꯭ꯔꯦ ꯑꯗꯨ ꯍꯧꯖꯤꯛ ꯈꯔ ꯇꯨꯡꯖꯜꯍꯧꯔꯒ ꯂꯩꯁꯜꯂꯒ ꯊꯝꯃꯒ ꯑꯗꯨꯝ ꯑꯗꯨꯗ ꯑꯩꯅ ꯁꯨꯝ ꯍꯥꯡꯅꯤꯡꯕ ꯋꯥꯍꯪ ꯑꯃ ꯂꯩꯕ ꯀꯔꯤꯒꯨꯝꯕ ꯁꯤꯒꯤ ꯊꯕꯛꯁꯤꯅ ꯄꯨꯡꯂꯦꯞ ꯂꯦꯞꯈ꯭ꯔꯕ ꯃꯇꯝ ꯍꯥꯏꯕ ꯇꯥꯔꯦꯀꯣ ꯍꯥꯏꯗꯤ ꯇꯝꯕ ꯉꯝꯕ ꯅꯠꯇꯦ ꯍꯥꯏꯗꯤ ꯃꯊꯪꯒꯤ ꯊꯥ ꯍꯧꯒꯠꯂꯛꯄ ꯂꯣꯏꯁꯤꯜꯂꯛꯄ ꯁꯤꯗ ꯂꯣꯏꯁꯤꯟꯈꯤꯅꯤ ꯂꯣꯏꯁꯤꯜꯂꯦ ꯍꯥꯏꯕ ꯉꯝꯕ ꯅꯠꯇꯦ ꯍꯥꯏꯖꯕ ꯇꯥꯔꯦꯅꯦꯀꯣ ꯃꯔꯣꯗ ꯂꯩꯁꯟꯒꯗꯧꯔꯤꯕ ꯑꯗꯨꯗꯤ ꯊꯥ ꯑꯅꯤ ꯑꯍꯨꯝꯃꯨꯛꯀꯤ ꯈꯛꯇꯪ ꯑꯣꯏꯔꯝꯕ ꯌꯥꯏ ꯑꯗꯨꯒ ꯑꯗꯨꯗ ꯍꯦꯟꯅꯁꯨ ꯂꯩꯕꯗꯗꯤ ꯈꯔ ꯀꯥꯏꯔꯛꯀꯅꯤ ꯍꯥꯏꯇꯥꯔꯦꯅꯦ ꯍꯥꯏꯗꯤ ꯑꯇꯩ ꯑꯇꯩ ꯊꯕꯛꯁꯨ ꯑꯇꯩ ꯑꯇꯩ ꯄꯣꯠꯁꯛꯁꯨ ꯂꯩꯅꯤꯡꯕ ꯂꯩꯕ ꯃꯔ ꯑꯗꯨꯅ ꯅꯪ ꯁꯨꯝ ꯋꯥꯈꯟꯗ ꯈꯟꯖꯕꯗꯨꯅꯤ ꯎꯝ ꯀꯥꯏꯔꯛꯀꯗ꯭ꯔꯥ ꯍꯌꯦꯡ ꯄꯩꯁꯥ ꯑꯃꯨꯛ ꯇꯥꯅꯤꯡꯉꯥꯏ ꯂꯩꯔꯛꯇꯕ ꯃꯇꯥꯡꯗꯨꯗꯗꯤ ꯀꯥꯏꯔꯛꯀꯗ꯭ꯔꯥ ꯍꯥꯏꯕꯒꯤ ꯋꯥꯈꯟꯁꯦ ꯁꯨꯝ ꯂꯥꯛꯄ ꯍꯥꯏꯇꯥꯔꯦꯅꯦ ꯑꯗꯨꯒꯤ ꯃꯇꯥꯡꯗꯁꯨ ꯋꯥꯈꯜ ꯍꯥꯏꯗꯤ ꯃꯔꯨꯞꯀꯤ ꯃꯣꯠꯇꯣ ꯈꯤꯇꯪ ꯊꯝꯕꯅꯦ ꯍꯥꯏ ꯈꯟꯖꯕ ꯑꯗꯒꯤ ꯇꯧꯕ ꯄ꯭ꯂꯥꯟꯒꯨꯝꯕ ꯀꯩꯒꯨꯝꯕ ꯂꯩꯇꯥꯔꯗꯤ ꯌꯥꯥꯛꯁꯤ ꯊꯧ
ꯍꯣꯏ ꯈꯟꯗꯕ ꯅꯠꯇꯦ ꯄꯩꯁꯥꯒꯤ ꯐꯤꯕꯝꯁꯨ ꯑꯗꯨꯕꯨ ꯍꯥꯏꯗꯤ ꯃꯃꯥꯡ ꯃꯃꯥꯡꯗ ꯁꯤꯀꯤ ꯊꯣꯛꯇ꯭ꯔꯤꯉꯩꯗ ꯉꯝꯅ ꯉꯝꯅꯕ ꯑꯗꯨꯝ ꯆꯥꯔꯦꯑꯦ ꯍꯥꯏꯇꯥꯔꯦ ꯉꯝꯅ ꯉꯝꯅꯕ ꯑꯗꯨꯝ ꯂꯩꯔꯤ ꯉꯝꯅ ꯉꯝꯅꯕ ꯑꯗꯨꯝ ꯆꯥꯔꯤ ꯉꯁꯤꯐꯥꯎꯗ ꯌꯦꯔꯨꯝ ꯌꯦꯟ ꯑꯗꯨꯝ ꯉꯝꯅꯕ ꯁꯪꯒꯣꯝ ꯑꯗꯨꯝ ꯆꯥꯔꯤ ꯏꯃꯥꯅ ꯑꯗꯨꯝ ꯍꯥꯏꯗꯤ ꯃꯇꯦꯡ ꯄꯥꯡꯉꯤꯕ ꯑꯗꯨꯗꯨꯅ ꯍꯟꯗꯛꯁꯦ ꯑꯁꯤꯒꯤꯒꯤ ꯃꯇꯛꯥꯡꯁꯦ ꯍꯦꯛ ꯂꯣꯏꯁꯤꯟꯈꯤꯕꯒ ꯑꯩꯁꯦ ꯑꯅꯧꯕ ꯑꯃ ꯀꯩꯅꯣꯝꯃ ꯀꯟꯅ ꯊꯤꯔꯤ ꯃꯗꯨ ꯑꯣꯏꯗꯧ ꯃꯥꯜꯂꯤ ꯃꯗꯨꯗꯨꯗ ꯑꯩ ꯁꯦꯟꯊꯣꯛ ꯂꯝꯕꯤ ꯑꯃ ꯌꯦꯡꯒꯦ ꯇꯧꯔꯛꯏ ꯗ ꯂꯩꯅ ꯂꯩꯅ ꯑꯗꯨꯒ ꯑꯇꯣꯞ ꯑꯇꯣꯞꯄ ꯑꯩꯒꯤ ꯁꯣꯁꯤꯦꯜ ꯃꯦꯗꯤꯌꯥꯗ ꯀꯩꯗ ꯑꯃ ꯑꯃ ꯑꯩ ꯉꯝꯅꯕ ꯀꯗꯥꯏꯗꯒꯤꯅꯣ
ꯎꯝ
ꯑꯩ ꯀꯩꯅꯣ ꯇꯧꯒꯦꯅꯁꯨ ꯈꯜꯂꯤ ꯑꯗꯨꯒ ꯃꯗꯨꯒꯤꯗ ꯃꯅꯨꯡꯗ ꯍꯣꯏ ꯂꯥꯏꯕꯛ ꯐꯔꯒ ꯂꯥꯛꯑꯗꯤ ꯐꯔꯦ ꯊꯕꯛꯁꯤ ꯑꯃꯨꯛ ꯀꯔꯤꯒꯨꯝꯕ ꯂꯥꯛꯇ꯭ꯔꯒꯗꯤ ꯍꯥꯏꯗꯤ ꯃꯝꯅ ꯍꯪꯕꯤꯔꯤꯗꯣ ꯅꯠꯇ꯭ꯔꯒꯗꯤ ꯑꯩꯅ ꯇꯧꯗꯣꯔꯤꯕ ꯑꯃꯗꯨꯁꯨ ꯃꯇꯝ ꯈꯔ ꯆꯪꯉꯤꯕ ꯄꯣꯠꯅꯦꯕ ꯑꯗꯨꯅ ꯍꯥꯏꯗꯤ ꯂꯩꯗꯅ ꯑꯩꯈꯣꯏꯒꯤ ꯁꯤꯕ ꯅꯠꯇ꯭ꯔꯒ ꯇꯧꯕ ꯍꯥꯏꯕꯗꯣ ꯗꯨ ꯑꯣꯏꯔꯗꯥꯏꯒ ꯍꯥꯏꯕꯗꯣ ꯃꯗꯨꯏꯁꯨ ꯑꯩꯅ ꯂꯥꯛꯀꯅꯤ ꯑꯩ ꯑꯩꯅ ꯈꯜꯂꯛꯄꯁ ꯃꯁꯤ ꯀꯨꯏꯗꯤ ꯀꯨꯏꯔꯕꯅꯤ ꯉꯁꯤ ꯉꯔꯥꯡꯗ ꯑꯃꯨꯛ ꯅꯤꯡꯁꯤꯡꯉꯛꯄꯒꯤ ꯋꯥꯔꯤꯅꯤ ꯑꯩ ꯇꯁꯦꯡꯅ ꯇꯨ ꯗꯥꯎꯖꯟ ꯇꯨ꯭ꯋꯦꯟꯇꯤ ꯊ꯭ꯔꯤꯗ ꯍꯥꯏ ꯇꯥꯔꯦ ꯑꯩꯅ ꯁꯥꯅ ꯐ ꯍꯧꯔꯛꯑꯀꯥꯟꯗ ꯑꯩ ꯍꯛꯆꯥꯡꯁꯦ ꯌꯥꯝ ꯊꯤꯅ ꯑꯩꯒꯤ ꯏꯆꯝ ꯆꯝꯅ ꯁꯪꯒꯣꯝ ꯈꯔ ꯆꯥꯔꯒ ꯌꯦꯔꯨꯝ ꯈꯔ ꯆꯥꯔꯒ ꯍꯛꯆꯥꯡ ꯁꯤ ꯐꯤꯕꯝꯁꯤ ꯌꯥꯝ ꯐꯔꯛꯄꯗꯨꯗ ꯈꯟꯒꯦ ꯍꯥꯏꯇꯥꯔꯦ ꯑꯩꯅ ꯑꯗꯨꯃꯛ ꯉꯝꯗ꯭ꯔꯒꯁꯨ ꯍꯥꯏꯗꯤ ꯁꯨꯃꯥꯏꯅꯒ ꯑꯝꯨꯛꯇꯪ ꯊꯣꯛꯄꯒꯤ ꯑꯁꯥꯥꯁꯦ ꯂꯩꯖꯔꯗꯤ ꯀꯣ ꯑꯗꯨꯒ ꯑꯋꯥ ꯑꯋꯥꯕ ꯋꯥꯔꯤ ꯀꯌꯥ ꯇꯥꯒꯦ ꯍꯥꯏꯇꯥꯔꯦꯀꯣ ꯃꯆꯦꯅ ꯐꯤ ꯏꯆꯝ ꯆꯝꯅ ꯈꯨꯗꯩ ꯃꯇꯦꯛꯀ ꯁꯥꯔꯒ ꯃꯆꯦ ꯑꯅꯤ ꯑꯍꯨꯝꯅ ꯍꯣꯠꯅꯔꯒ ꯑꯗꯨꯃꯥꯏꯅ ꯂꯧꯔꯛꯈꯤꯕ ꯈꯣꯠꯈꯤꯕ ꯑꯗꯩ ꯑꯌꯨꯛꯇ ꯑꯍꯥꯟꯕ ꯇꯣꯔꯅꯥꯃꯦꯟ ꯊꯣꯛꯄꯗ ꯉꯝꯅꯤꯅꯕ ꯃꯣꯏ ꯑꯣꯖꯥꯅ ꯄꯨꯕꯤꯔꯒ ꯑꯍꯦꯛ ꯑꯍꯥꯟꯕ ꯇꯣꯔꯅꯥꯃꯦꯟ ꯍꯧꯗ꯭ꯔꯤꯉꯩꯒꯤ ꯋꯥ ꯀꯩꯅꯣꯗ ꯑꯇꯣꯞꯄꯗ ꯌꯥꯎꯈꯤꯕꯒꯤ ꯃꯥꯒꯤ ꯋꯥꯔꯤ ꯁꯤꯒꯨꯝꯕ ꯃꯌꯥꯝ ꯂꯩꯕ ꯃꯔꯨꯞ ꯅꯣꯡꯃ ꯃꯇꯥꯡ ꯆꯥꯕꯗꯁꯨ ꯇꯧꯒꯦ ꯋꯥꯔꯤꯁꯦ ꯌꯥꯝ ꯌꯥꯝꯒ꯭ꯔꯦ ꯍꯥꯏ ꯇꯔꯦꯀꯣ ꯐꯔꯦ ꯉꯁꯤꯗꯤ ꯑꯗꯨ ꯊꯕꯛ ꯏꯪꯈꯥꯡ ꯈꯔ ꯇꯧꯊꯣꯛꯑꯨꯈꯤꯒꯦ ꯑꯩꯁꯨ ꯊꯝꯃꯒꯦ ꯑꯗꯨꯗꯤ
ꯑꯨꯝ ꯇꯧꯕꯤꯌꯨ ꯇꯧꯕꯤꯌꯨ ꯑꯨꯝ ꯑꯩꯖꯨ ꯐꯣꯟ